ꯍꯣꯏ ꯅꯨꯡꯉꯥꯏꯕ꯭ꯔꯣ
ꯄꯦꯌꯦꯅꯟꯗꯦ꯫
ꯑꯩꯗꯤ ꯅꯨꯡꯉꯥꯏꯇ꯭ꯔꯦ ꯍꯧꯖꯤꯛꯇꯣ ꯑꯩꯗꯤ ꯆꯥꯛ ꯂꯥꯝꯃꯦ ꯑꯗꯨꯅꯦ ꯑꯩꯗꯤ ꯅꯨꯡꯉꯥꯏꯇ꯭ꯔꯦ꯫
ꯀꯔꯤꯅꯣ ꯆꯥꯛ ꯆꯥꯛ ꯂꯥꯝꯕ꯭ꯔꯣ꯫
ꯆꯛ ꯂꯥꯝꯃꯦ ꯑꯗꯨꯅ ꯑꯩꯗꯤ ꯅꯨꯡꯉꯥꯏꯇ꯭ꯔꯦ ꯍꯧꯖꯤꯛꯇꯣ ꯅꯪꯗꯤ꯫
ꯆꯥꯛ ꯂꯥꯝꯗꯦ ꯅꯪ꯫
ꯆꯥꯛꯂꯥꯝꯃꯦ꯫
ꯑꯗꯨ ꯁꯤ ꯑꯗꯨꯗꯤ ꯃꯦꯒꯤ ꯆꯥꯁꯤꯔꯣ꯫
ꯍꯣꯏ ꯑꯗꯨ ꯑꯩ ꯉꯁꯤ ꯄꯩꯁꯥ ꯑꯝꯇ ꯂꯩꯇ꯭ꯔꯤ꯫
ꯃꯦꯇꯥꯗꯁꯨ ꯍꯪꯉꯣ ꯑꯗꯨꯒ ꯆꯥꯁꯦ꯫
ꯍꯣꯏ ꯃꯤ ꯑꯇꯩ ꯑꯇꯩ ꯃꯤ ꯃꯤ ꯑꯇꯩꯗꯁꯨ ꯍꯪꯉꯣ ꯑꯗꯨ ꯃꯤ ꯑ ꯑꯃꯅ ꯍꯥꯏꯌꯦꯀꯣ ꯃꯥ ꯑ ꯑ꯫ ꯄꯔꯥ ꯄꯔꯥꯊꯥꯒꯨꯝꯕ ꯆꯥꯅꯤꯡꯉꯦ ꯍꯥꯏꯌꯦ ꯑꯗꯨ ꯃꯥ ꯃꯥꯒꯤ ꯃꯥꯕꯨꯁꯨ ꯍꯥ ꯍꯪꯉꯣ꯫
ꯍꯣꯏ ꯄꯥꯔꯊꯤꯁꯨ
ꯌꯥꯏꯀꯣ ꯃꯥꯕꯅꯤ꯫
ꯅꯠꯇꯦꯍꯦ ꯃꯦꯒꯤ ꯆꯥꯁꯤꯔꯣ ꯑꯩꯈꯣꯏꯒꯤꯗꯨ ꯈꯥꯃꯦꯟꯗꯨ ꯑꯩꯉꯣꯟꯗ ꯂꯩꯌꯦꯀꯣ ꯈꯥꯃꯦꯟ꯫ ꯑꯄꯤꯛꯄꯗꯨ ꯅꯪ ꯈꯟꯕ꯭ꯔꯣ ꯍꯣꯏ ꯈꯥꯃꯦꯟ꯫ ꯄꯤꯛꯄꯇꯨ ꯑꯗꯨꯁ ꯑꯗꯨꯒ ꯀꯦꯁꯨ ꯂꯩꯑꯦ ꯑꯗꯨꯒ ꯅꯒꯥ ꯑꯣꯅꯤꯌꯟꯁꯨ ꯂꯩꯑꯦ꯫ ꯌꯦꯝ ꯂꯩꯌꯥ ꯀꯦꯔꯤꯌꯥꯟꯗꯔ ꯂꯣꯏꯅꯃꯛ ꯂꯩꯌꯦ꯫ ꯑꯗꯨꯅꯦ ꯄꯥꯏꯔꯒ ꯆꯠꯁꯦ ꯍꯣꯏ ꯑꯗꯨꯗꯤ ꯑꯗꯨ ꯆꯠꯇ꯭ꯔꯗꯤ ꯑꯩꯈꯣꯏꯒꯤꯗꯨ
ꯍꯣꯏ ꯍꯣꯏ꯫ ꯆꯨꯝꯃꯦ ꯑꯌꯥ ꯑꯝꯇ ꯑꯩ
ꯑꯁꯣꯝꯗ ꯆꯠꯂꯨꯒꯦꯀꯣ ꯍꯣꯏ ꯍꯣꯏ ꯆꯠꯂꯨꯒ ꯑꯗꯨꯒ꯫ ꯍꯟꯕꯤꯌꯨꯀꯣ꯫
ꯍꯣꯏ꯫
ꯅꯠꯇ꯭ꯔꯗꯤ꯫ ꯅꯨꯡꯉꯥꯏꯇꯦꯀꯣ
ꯍꯣꯏ
ꯆꯠꯁꯦ ꯍꯥꯏꯗꯤ ꯌꯥꯝꯅ ꯃꯁꯤꯗ ꯌꯥꯝꯅ ꯀꯥꯏꯂꯨꯔꯒꯦ ꯈꯟꯗ꯭ꯔꯤꯅ ꯅꯁꯤꯗ ꯌꯥꯝꯃ ꯆꯠꯂꯅꯦ
ꯃꯅꯥ ꯍꯣꯏ ꯍ ꯑꯗꯨ ꯅꯪ ꯅꯪꯒꯤ ꯁꯟꯐ꯭ꯂꯥꯋꯔ ꯗꯤ ꯅꯪꯅ
ꯑꯩꯅ ꯍꯥꯏꯗꯣꯛꯈ꯭ꯔꯦ ꯑꯗꯨ ꯗꯁꯕꯤꯟꯗ ꯑꯗꯨꯒ ꯑꯃꯨꯛꯒ ꯀꯅꯥꯅꯣ ꯃꯄꯥꯟꯗ ꯀꯅꯥꯅꯣ ꯍꯟꯗꯣ
ꯋꯥꯔꯇꯟ ꯋꯥꯔꯗꯤꯟꯒꯤ ꯊꯕꯛ ꯑꯃ ꯂꯩꯩꯀꯣ
ꯑꯗꯨꯅꯦ ꯅꯨꯡꯉꯥꯏꯇꯦꯀꯣ ꯑꯗꯨꯝ ꯎꯔꯗꯤ ꯑꯗꯤꯛ ꯃ ꯗꯤ ꯍꯣꯏ ꯃꯤꯅ ꯑꯩ ꯑꯩꯉꯣꯟꯗ ꯅꯨꯡꯁꯤꯕ ꯄꯤꯈ꯭ꯔꯦ ꯑꯗꯨꯒ ꯑꯩꯅ ꯍꯣꯏ ꯑꯩꯅ ꯁꯤ ꯊꯤꯔꯦ ꯑꯗꯨꯒ ꯑꯣꯟꯊꯣꯛꯈ꯭ꯔꯦ ꯑꯗ ꯑꯃꯨꯛꯀꯅꯗ ꯅ ꯂꯣꯠ ꯊꯈ꯭ꯔ ꯑꯗꯨ ꯊꯝꯈ꯭ꯔꯦ ꯑꯗꯨꯗꯤ ꯅꯨꯡꯉꯥꯏꯇ ꯎꯔꯗꯤꯦ
ꯍꯣꯏ ꯑꯗꯨ ꯃꯥꯁꯨ
ꯑꯗꯨꯟꯅꯦ
ꯃꯤ ꯎꯁꯤꯠꯇꯕ ꯊꯕꯛ ꯇꯣꯑꯀꯣ
ꯑꯗꯨꯅꯦ ꯏꯇꯦ
ꯁꯥꯏ ꯌꯦ
ꯀꯔꯤ ꯇꯧꯌꯦ ꯅꯪ
ꯀꯔꯤꯁꯨ ꯇꯣꯗꯦ
ꯅꯪꯒꯤ ꯋꯥꯈꯜꯗꯨ ꯏꯀꯣꯂ ꯂꯥꯛ ꯑꯦ
ꯑ ꯑꯥꯏ ꯋꯥꯟ ꯇꯣꯋꯦ
ꯑꯣ ꯑꯗꯨꯔꯣꯑꯣ ꯎ ꯅꯨꯡꯉꯥꯏꯕ꯭ꯔꯣ
ꯅꯨꯉꯥꯏꯍꯦ
ꯅꯨꯡꯉꯥꯏꯕ ꯃꯜꯂꯦ ꯁ ꯃꯃꯦꯕ ꯃꯥꯜꯦ ꯎꯝꯁ ꯇꯧꯗ꯭ꯔꯔꯤ ꯂꯩꯌꯦ ꯀꯩꯗꯧꯔꯒꯦ
ꯑꯣ ꯅꯠꯇꯦ ꯑꯩꯅ
ꯀꯩꯗꯧꯔꯤꯒ
ꯅꯠꯇꯦ ꯇꯔꯤꯁꯨ ꯇꯣꯗꯦꯀꯣ
ꯥꯏ ꯁ ꯀ ꯄ ꯁꯨ
ꯑꯁ ꯏꯁꯁꯥꯏꯗꯤꯅꯅ
ꯃꯁꯨ ꯃ ꯈꯔꯔꯤꯒꯅ ꯑꯗꯤꯤꯟ ꯅꯪꯥꯏꯇ ꯅꯔꯟꯗꯨꯀꯣ ꯍꯥꯏꯒꯤ ꯄꯦ ꯀꯝ ꯃꯅꯨꯡꯗ ꯃꯅꯨꯡꯗ ꯑꯩꯗꯤ ꯇꯨꯝꯕ ꯂꯩꯌꯦ ꯑꯗꯨꯅꯦ ꯉꯁꯤꯗꯤ ꯅꯨꯡꯉꯥꯏꯇ꯭ꯔꯦ ꯅ ꯆꯛꯗꯤꯀꯣ ꯈꯔ ꯑꯗꯨ ꯈꯔ ꯆꯤꯑ ꯑꯗꯨꯒ ꯑꯗꯨꯅ
ꯑ ꯅꯪ ꯅꯪ ꯅꯪꯒꯤ ꯃꯥ ꯃꯥꯔ
ꯋꯥꯔꯤꯁ
ꯑ ꯃꯔꯔ ꯄ ꯀꯗ
ꯑꯩꯒꯤ ꯅꯦꯕꯔꯗ
ꯍꯣꯏ ꯍꯣ ꯀꯔꯤꯒꯦ
ꯅꯠꯇꯦ ꯀꯔꯤ ꯐꯣꯟꯗ ꯋꯥꯔꯤ ꯁꯥꯔꯕꯣ ꯑꯩꯅ ꯍꯥꯏꯁꯦ ꯑꯣꯥ ꯑꯗꯨ ꯃꯥꯗꯤ ꯅꯨꯡꯉꯥꯏꯔꯕꯣ
ꯅꯅꯦ ꯍꯥꯏꯕꯗꯤ ꯍꯥꯏꯗꯤ ꯀꯩꯝ ꯇꯥꯊ꯭ꯔꯑꯦ ꯀꯔꯤ
ꯀꯩ ꯇꯥꯗ꯭ꯔꯦ ꯑꯗꯨ ꯑꯩꯒꯤ ꯅꯩꯕ ꯅꯨꯄꯤ ꯑꯃ ꯂꯥꯛꯌꯦ ꯀꯣ ꯑꯣ ꯑꯗꯨ ꯅꯨꯄꯤꯅꯦ ꯑꯩꯅ ꯍꯥꯏꯁꯦ ꯃꯥꯏ ꯃꯣꯏ
ꯍꯣꯏ ꯍꯧꯖꯤꯛ ꯑꯗꯨ ꯅꯨꯡꯉꯥꯏꯔꯦ ꯃꯥꯁꯨ ꯅꯍꯥꯟꯗꯨ ꯇꯥꯂꯦꯀꯣꯟ ꯅꯪ
ꯍꯣꯏ ꯇꯂꯦ ꯃꯥꯒꯤ
ꯑꯩꯅ ꯍꯥꯏꯕꯗꯨ ꯃꯥꯗꯨ ꯅꯨꯡꯉꯥꯏꯇ꯭꯭ꯔꯦ
ꯍꯣꯏ ꯑꯦ ꯑꯦꯛꯇꯤ ꯇꯤꯠꯁꯨ ꯅꯨꯡꯉꯥꯏꯇꯦ ꯑ
ꯍꯥꯏꯅ ꯑꯩꯅ ꯍꯥꯏꯕꯗꯨ ꯑꯁ ꯍꯥꯏ ꯍꯦ ꯀꯣ ꯑꯁꯕꯒꯤꯅꯦ ꯃ ꯑꯇꯩꯗ ꯍꯥꯏꯗ꯭ꯔꯗꯤ ꯑꯩꯅ ꯍꯥꯏꯗ꯭ꯔꯗꯤ ꯃꯇꯇꯩꯗ ꯍꯥꯏꯒꯅ
ꯍꯣꯏ ꯍꯣꯏ ꯍ ꯆꯨꯝꯃꯦ ꯑꯗꯨꯗꯤ ꯃꯕꯥꯅꯤ ꯈ ꯇꯅ ꯍꯥꯏ ꯍꯥꯏꯈ꯭ꯔꯦ
ꯑ ꯈꯠ ꯇꯅꯤ
ꯑꯩꯁꯨ ꯍꯥꯏ ꯑꯩꯁꯨ ꯍꯥꯏ ꯍꯣꯏ ꯅꯔꯥꯟꯗꯤ ꯑꯩꯗꯤ ꯍꯥꯏꯗꯦ ꯍꯥꯏꯥꯏ ꯐꯠꯇꯦ ꯑꯗꯨꯗꯤ ꯍꯥꯏꯗꯦ ꯑꯗꯨꯗꯤ ꯅꯨꯃꯤꯠ ꯅꯨꯃꯤꯠ ꯑꯗꯥ ꯑꯇꯣꯞꯄꯗꯤ ꯑꯩꯁꯨ ꯍꯥꯏꯈ꯭ꯔꯦꯀꯣ
ꯍꯥꯏꯗꯤ ꯅꯔꯥꯡ ꯈꯛꯇꯅꯤ ꯑ ꯅꯔ ꯅꯨꯡꯗꯟꯁꯨ ꯑꯩꯅ ꯍꯥꯏꯈ꯭ꯔꯦ ꯑꯗꯨꯒ ꯂꯤꯁꯤꯡ ꯃꯅꯤꯟꯁꯨ ꯑꯩꯅ ꯍꯥꯏꯈ꯭ꯔꯦ ꯑꯗꯨꯅꯤ ꯃꯗꯨꯀꯣ ꯑꯗ ꯎꯝ ꯃꯉꯥꯏꯇ꯭ꯔꯔꯤ
ꯆꯗꯥ ꯥꯛ ꯐꯦꯁꯇ ꯄꯝꯗ ꯄꯝꯖꯗꯦ
ꯇꯅꯦ ꯑ ꯅꯪ ꯍꯧꯖꯤꯦ ꯆꯣꯜꯈ꯭ꯔꯦ
ꯂꯥꯛꯀꯅꯤ ꯁꯤꯗ ꯋꯥꯍꯥꯎꯁꯤꯗ ꯑꯦꯚꯔꯒ꯭ꯔꯤꯟ ꯌꯥꯝꯅ ꯐꯖꯔꯦ
ꯄꯅꯣ
ꯑꯦꯚꯔꯒ꯭ꯔꯤꯝ ꯑꯦꯚꯔ ꯭ꯔꯤꯟ ꯇꯥꯏ
ꯍ ꯍꯣꯏ ꯀꯥꯣ ꯀꯥꯣ ꯍ ꯍ ꯑ ꯑꯩꯈꯣꯏꯒꯤ ꯇꯔꯥ ꯎ ꯈꯣꯏꯒꯤꯔꯣ
ꯅꯨꯡ ꯅꯨꯡꯗꯥꯥꯡ ꯔꯦ ꯣꯡ ꯅꯣꯡ ꯆꯨꯔꯦꯗꯤ ꯑꯦꯕꯔ ꯒ꯭ꯔꯤꯟ ꯐ꯭ꯂꯥꯋꯔꯒꯨꯝꯕꯁꯨ ꯌꯥꯝꯅ ꯍꯦꯜꯗꯤꯤ ꯒ꯭ꯔꯣ ꯇꯧꯋꯦꯀꯣ ꯎ
ꯃꯁꯗ ꯅꯪꯁ ꯁꯤꯗ ꯂꯥꯛꯈꯣ ꯑꯗꯨꯒ ꯍꯜꯔꯒ ꯂꯣꯏꯟ ꯑꯃꯗ ꯍꯟꯔꯒ ꯑꯗꯨꯒ ꯆꯥꯁꯦ
ꯀꯔꯤ
ꯃꯀꯤ
ꯑꯣ ꯍꯧꯖꯤꯒ꯭ꯔꯥ
ꯍꯣꯏ
ꯑꯩ ꯁꯤꯗ ꯋꯥꯔꯤꯂꯤꯁꯤ ꯆꯂꯦ ꯑꯗꯨꯗꯤ ꯑꯩ ꯏꯀꯥꯏꯑꯦ
ꯑꯦ ꯀꯥꯏꯗꯨꯅꯣ
ꯑꯗꯨꯗꯤ ꯈꯪꯕ꯭ꯔꯥ ꯀꯔꯤ ꯀꯔꯤꯒꯨꯝꯕ ꯈꯪꯕ꯭ꯔ ꯋꯥꯁꯔꯨꯝꯗ ꯅꯨꯄꯤ ꯑꯃ ꯂꯥꯛꯑꯀꯣ ꯑꯗꯨꯗꯤ ꯑꯗꯨꯗꯤ ꯑꯩ ꯒꯤꯗꯤ ꯊꯤꯡ ꯇꯧꯋꯦ ꯑꯗꯨ ꯑꯩꯈꯣꯏ ꯕꯦꯁꯅ ꯑ ꯊꯤꯡꯗꯣꯛꯑꯦ ꯑꯗꯨꯗꯤ ꯔꯥꯏꯁ ꯅꯥ ꯂꯑ
ꯇꯨꯃ ꯃ ꯑ ꯀꯥꯏ ꯅ ꯅꯠꯇꯦ ꯗꯨꯗꯤꯌꯥ ꯑꯦꯀꯏꯀ
ꯀꯥꯏꯗ ꯀꯥꯏꯗꯦ ꯀꯥꯏꯗ ꯑꯗꯨ ꯑꯣꯏꯒꯗꯤ
ꯆꯨꯂꯦ
ꯅꯨꯡꯉꯥꯏꯔꯦꯀꯣ ꯅꯁꯤꯗꯤ ꯑꯗꯨꯃꯥꯏꯅ ꯑꯁ ꯑꯗꯨꯃꯥꯏꯅ ꯊꯕꯛ ꯂꯩꯔꯗꯤꯤ ꯉꯥꯏꯔꯦ ꯑꯗꯨꯗꯤ ꯅꯠꯇ꯭ꯔꯗꯤ ꯍꯧꯖꯤꯛ ꯂꯣꯏꯅꯃꯛꯅ ꯇꯨꯝꯈꯤꯅꯤ ꯍꯣꯏ ꯅ ꯁꯤꯗ ꯑꯩꯗꯤ ꯑꯩꯈꯣꯏꯒꯤ ꯔꯨꯝꯗꯔ ꯑꯩꯒꯤ ꯔꯨꯝꯗ ꯑꯣꯏꯔꯕ ꯅꯣꯛꯅꯤꯅꯦ ꯂꯣꯏꯅ ꯃꯥꯟꯅ ꯕꯤ ꯖꯤ ꯑꯣꯈ꯭ꯔꯦ
ꯑꯣ
ꯃꯤ ꯑꯃ ꯑꯃꯗꯁꯨ ꯗꯤꯁꯇꯔꯕꯁꯨ ꯇꯧꯗ꯭ꯔꯤ ꯑꯗꯨꯒ ꯑꯣꯁꯨ ꯎꯗ꯭ꯔꯤꯌꯦ ꯑꯗꯨꯃꯥꯏꯅ ꯋꯥꯔꯤ ꯁꯥꯕꯗꯨꯀꯣ ꯑꯩꯅ ꯅꯣꯛꯅꯤꯡꯉꯩ
ꯑꯩ ꯃꯦꯡꯒꯣ ꯆꯥꯈ꯭ꯔꯦ
ꯍꯕ꯭ꯔ ꯑꯗꯨꯗꯤ
ꯊꯧꯋꯦ
ꯑꯣ ꯑꯩꯁꯨ ꯅꯍꯣꯟꯗ ꯑꯩꯒꯤ ꯐ꯭ꯔꯦꯟ ꯑꯃꯅ ꯄꯤꯈ꯭ꯔꯦ ꯑꯗꯨꯒ ꯆꯥꯏꯌꯦ ꯑꯗꯨꯒ ꯀꫭ ꯌꯥꯝꯅ ꯍꯥꯎꯋꯤ
ꯍꯥꯏ ꯌꯨꯝꯒꯤ ꯃꯄꯥꯟꯗ ꯉꯥꯏꯌ‌ꯦ
ꯑꯣ ꯑꯩꯒꯤꯗꯤ ꯑꯁꯤꯗ ꯑꯩꯒꯤ ꯐ꯭ꯔꯦꯡꯅ ꯑꯩꯈꯣꯏꯅ ꯕꯥꯏꯅꯤ ꯅꯪ ꯀꯣꯜ ꯃꯥꯄꯜꯗ ꯑꯣ ꯄꯥꯏꯔꯒ ꯄꯨꯔꯥꯏꯑꯦ
ꯎꯝ
ꯃꯗꯨ ꯍꯧꯖꯤꯛꯅ ꯃꯄꯜꯗ ꯆꯠꯈ꯭ꯔꯦ ꯃꯥꯁꯨ ꯃꯩꯇꯩꯗ ꯋꯥꯔꯤꯔꯁꯕ ꯃꯄꯜꯗ ꯆꯠꯈ꯭ꯔꯦ ꯍ ꯍꯣꯏ ꯍꯣꯏ ꯍꯣꯏ ꯌꯥꯝꯅ ꯅꯨꯡꯉꯥꯏꯔꯦ ꯂꯣꯏꯗ꯭ꯔꯤ ꯇꯥꯕ꯭ꯔꯣ